ꯍꯜꯂꯣ
ꯇꯥꯕ ꯑꯣꯗꯥꯥꯏꯗꯥꯏ
ꯀꯩ ꯇꯧꯕ꯭ꯔꯣ
ꯍꯖꯥꯟꯖꯔꯒꯦ
ꯑ ꯗꯜ ꯆꯥꯏ ꯅꯪꯗꯤ
ꯑꯩꯈꯣꯏꯅ ꯀꯔꯤ ꯆꯪꯕ꯭ꯔꯥ ꯍꯋꯥꯏꯊꯔꯥ ꯆꯥꯏ
ꯍꯥꯎ ꯍꯥꯎ ꯔꯦꯗ ꯑꯗꯨꯗꯤ
ꯍꯋꯥꯏꯊꯔꯥꯒ ꯑꯥꯂꯨꯒ ꯉꯥ ꯑꯀꯪꯕꯒ ꯀꯩ
ꯑꯩꯈꯣꯏꯁꯨ ꯆ ꯉꯥ ꯑꯀꯪꯕꯗꯣꯝ ꯇꯧꯔꯒ
ꯑꯁ ꯉꯁꯤꯗꯤ ꯀꯥꯏ ꯆꯠꯄ꯭ꯔꯣ
ꯉꯁꯤꯗꯤ ꯌꯨꯝ ꯂꯩꯌꯦꯦ ꯑ ꯍꯧꯖꯤꯛꯇꯛꯇꯣ ꯀꯣꯏꯕ ꯆꯠꯄꯅꯤ
ꯀꯅꯥꯒꯥ
ꯑꯩꯒꯤ ꯃꯔꯨꯞ ꯑꯃ ꯂꯩꯌꯦ
ꯅꯪ ꯌꯨꯝꯗ ꯍꯜꯂꯛꯇ꯭ꯔꯤꯌꯦ ꯀꯣ
ꯑ ꯍꯧꯖꯤꯛꯇꯤ ꯏꯝꯐꯥꯜꯗꯅꯤ ꯑꯥ ꯎ
ꯑꯗꯨ ꯅꯃꯥꯟꯅꯕꯁꯤꯡꯒ ꯄꯨꯟꯕꯒꯤ ꯅꯨꯡꯉꯥꯏꯔꯝꯒꯅꯤ ꯍꯧꯖꯤꯛꯇꯤ
ꯎꯝ ꯑꯩ ꯏꯝꯐ ꯏꯝꯐꯥꯜꯗ ꯂꯩꯔꯔꯣꯏ ꯈꯪꯕ꯭ꯔꯣ
ꯈꯪꯗꯤꯌꯦ ꯀꯥꯏꯗ ꯂꯩꯒꯅꯤ
ꯃꯔꯥꯝꯗ ꯂꯩꯒꯅꯤ ꯑꯁ ꯅꯪꯒꯤ ꯅꯦꯠꯋꯥꯔꯛ ꯐꯠꯇꯦꯗ
ꯑꯣ ꯍꯧꯖꯤꯛꯇꯤ ꯇꯥꯔꯕꯣ
ꯑ ꯍꯧꯖꯤꯗꯤ ꯇꯥꯏꯌꯦ
ꯎ ꯃꯔꯣꯝꯗ
ꯎꯝ ꯃꯔꯝꯗ ꯂꯩꯒꯅꯤ
ꯑꯗꯣ ꯅꯍꯥꯟꯅꯦ ꯅꯪ ꯃꯔꯥꯝ ꯃꯔꯥꯝꯗ ꯂꯩꯅꯤꯡꯗꯦ ꯍꯥꯏꯕꯅꯏꯅꯦ
ꯎꯝ ꯎꯥꯏ ꯂꯩ ꯇꯕꯒꯤ ꯀꯣ
ꯏꯝꯐꯥꯜꯗ ꯑꯦꯠꯃꯤꯁꯟ ꯐꯪꯗ꯭ꯔꯕꯣ
ꯑꯦꯃꯤꯁꯟꯗꯤ ꯂꯏꯦꯒ
ꯑꯗꯣ ꯀꯩꯅꯣ ꯀꯣꯂꯦꯖꯁꯨ ꯔꯤꯒꯨꯂꯔ ꯑꯣꯏꯗꯕ꯭ꯔꯥ
ꯑ ꯔꯦꯒꯂꯔ ꯂ ꯂꯥꯛꯂꯁꯨ ꯂꯥꯛꯇ꯭ꯔꯁꯨ ꯑꯣꯖꯥꯁꯤꯡꯗꯁꯨ ꯀꯣꯂꯦꯖꯗ
ꯎꯝ
ꯀꯥꯏꯔꯔꯣꯏ ꯍꯥꯏꯕ
ꯑꯣꯖꯥꯁꯤꯡ ꯀꯣꯂꯦꯖ ꯀꯥꯔꯣꯏꯕ
ꯀꯪ ꯀꯪꯉꯤꯗ ꯃꯔꯥꯝꯗ ꯂꯩꯒꯅꯤ ꯃꯔꯥꯝꯗꯗꯤ ꯔꯤꯒꯨꯂꯔ ꯑꯣꯏꯅ ꯀ꯭ꯂꯥꯟꯁ ꯆꯠꯀꯅꯤ ꯑ
ꯃꯔꯝꯗ ꯍꯦꯟꯅ ꯅꯨꯡꯉꯥꯏꯒꯅꯤ ꯍꯣꯏ ꯑꯗꯨꯗꯗꯤ ꯔꯤꯒꯨꯂꯔ ꯑꯗꯨꯝ ꯇꯧꯋꯦ ꯋꯥꯗꯣꯟꯕꯨꯁꯀꯣ ꯑꯣꯏꯕꯒꯤꯀꯣ ꯃꯔꯔꯥꯝꯗ ꯂꯩꯕꯁꯤꯡꯅ ꯃꯤ ꯑꯆꯧ ꯑꯁꯥꯡ ꯎꯝ ꯇꯧꯧꯕꯅꯦ ꯁꯆꯦꯗ
ꯐꯖ ꯐꯖꯕ ꯌꯥꯝ ꯂꯩꯕꯅꯦ
ꯑ ꯀꯩꯅꯣ ꯑ ꯀꯔꯝ ꯀꯥꯟꯗ ꯆꯠꯀꯅꯤ ꯏꯝꯔꯥꯝꯗ
ꯍꯥ
ꯀꯔꯝ ꯀꯥꯟꯗ ꯆꯠꯀꯗ꯭ꯔꯥ
ꯑꯣ ꯉꯥꯏꯈꯣ ꯀꯣ
ꯑꯥ
ꯍ